ꯇꯥꯕꯤꯕꯨꯎ
ꯇꯥꯔꯦ ꯇꯥꯔꯦ ꯉꯁꯥꯏ ꯎꯤ ꯊꯣꯡꯕꯗꯨꯕꯨ ꯍꯥꯎꯕ꯭ꯔꯣ ꯀꯃꯥꯏꯅ ꯇꯧꯒꯦ
ꯑꯁ ꯎꯇꯤꯁꯦ ꯎꯇꯤꯁꯦ ꯍꯣꯏ ꯎꯇꯤ ꯊꯣꯡꯕ ꯍꯥꯏꯕꯁꯦ ꯑꯗꯨꯝ ꯍꯥꯎꯅꯕꯅꯦ ꯀꯣ ꯑꯅꯝꯕꯅꯁꯨ ꯑꯗꯨꯝ ꯍꯥꯎꯅꯕꯅꯦ ꯍꯥꯏꯕꯗꯤ ꯑꯗꯨꯝ ꯈꯤꯇꯪ ꯃꯌꯥꯝꯁꯦ ꯈꯤꯇꯪ ꯂꯨꯝꯅ ꯂꯧꯅꯩ ꯍꯥꯏꯇꯥꯥꯔꯦ ꯎꯇꯤ ꯊꯣꯡꯕꯁꯦ ꯑꯗꯨꯅ ꯇꯥꯖꯣꯞ ꯇꯣꯖꯣꯞ ꯀꯩꯁꯨ ꯊꯣꯡꯖꯤꯟꯅꯗꯦꯕꯀꯣꯤꯒꯨꯝꯕ ꯊꯣꯡꯕꯁꯦ ꯑꯗꯨꯗ ꯑꯩꯅ ꯍꯥꯏꯅꯤꯡꯉꯤꯁꯤꯅ ꯃꯌꯥꯝꯅ ꯍꯥꯎꯕꯁꯤꯗꯒꯤ ꯈꯔ ꯍꯦꯟꯗꯣꯛꯄ ꯍꯥꯏꯇꯥꯔꯦ ꯈꯔ ꯍꯦꯟꯅ ꯍꯦꯟꯗꯣꯛꯄ ꯍꯥꯏꯕ ꯑꯃ ꯂꯩꯗꯅꯀꯣ ꯑꯗꯨꯏ ꯀꯃꯥꯏꯅ ꯇꯥꯔꯛꯀꯅꯤ ꯍꯥꯏ ꯀꯥꯟꯗ ꯃꯈꯨꯠ ꯃꯁꯛ ꯍꯩꯕ ꯑꯗꯒꯤ ꯃꯄꯛꯅꯤꯡ ꯆꯪꯅ ꯊꯣꯡꯕ ꯃꯇꯥꯡ ꯆꯥꯅ ꯃꯐꯝ ꯆꯥꯅ ꯍꯥꯞꯄ ꯊꯨꯝꯃꯛꯇꯕꯨ ꯑꯣꯏꯔꯁꯨ ꯏꯁꯤꯡꯒꯤ ꯆꯥꯡꯗꯕꯨ ꯑꯣꯏꯔꯁꯨ ꯀꯥꯝꯍꯟꯕꯒꯤ ꯃꯁꯤꯡꯕꯨ ꯑꯣꯏꯔꯁꯨ ꯑꯗꯒꯤ ꯂꯩꯗꯅꯀꯣ ꯍꯥꯞꯄ ꯃꯆꯟ ꯀꯩꯀꯥ ꯂꯣꯏꯅꯃꯛꯨ ꯃꯥꯟꯅꯔꯒꯁꯨ ꯃꯇꯝ ꯆꯥꯅ ꯍꯥꯏꯗꯤ ꯑꯗꯒꯤ ꯃꯥꯏ ꯃꯥꯏ ꯃꯖꯥꯠꯇꯨ ꯆꯥꯡꯗꯨ ꯆꯞ ꯆꯞ ꯆꯥꯅ ꯍꯥꯞꯄ ꯈꯣꯠꯄ ꯄ ꯍꯥꯏꯇꯥꯔꯦ ꯑꯗꯨꯃꯥꯏꯅ ꯌꯥꯝ ꯇꯧꯔꯝꯗꯧꯕ ꯃꯥꯜꯂꯦ ꯍꯥꯏꯕꯗꯤ ꯎꯇꯤꯒꯤ ꯃꯍꯥꯎꯁꯦ ꯌꯥꯝ ꯈꯦꯠꯅꯕꯗꯣ ꯑꯗꯨꯃꯥꯏꯅ ꯑꯣꯏꯌꯦꯕꯀꯣ ꯇꯧꯕꯇꯕꯨ ꯑꯩꯅ ꯆꯥꯕꯗꯕꯨꯗꯤ ꯃꯍꯤ ꯈꯤꯇꯪ ꯂꯥꯡꯉꯦꯕꯀꯣ ꯉꯁꯥꯏꯁꯦ꯫ ꯍꯥꯏꯗꯤ ꯑꯗꯨꯝ ꯅꯪꯗ꯭ꯔꯕ ꯍꯥꯏꯇꯥꯥꯔꯦ ꯎꯇꯤ ꯀꯩꯀꯥ ꯊꯣꯡꯕ ꯍꯥꯏꯁꯤꯁꯨ ꯃꯇꯝ ꯑꯗꯨꯝ ꯈꯤꯇꯪ ꯆꯪꯉꯤꯗꯅ꯫ ꯀꯣ ꯑꯗꯨꯒꯤ ꯃꯍꯤꯗꯤ ꯈꯤꯇꯪ ꯂꯥꯡꯉꯦ꯫ ꯇꯧꯕꯇꯕꯨ ꯃꯍꯥꯎꯗꯤ ꯑꯗꯨꯝ ꯀꯩꯁꯨ ꯇꯥꯗꯦꯕꯀꯣ꯫ ꯌꯥꯝ ꯊꯤꯅ ꯍꯥꯎꯋꯦ ꯑꯩꯒꯤ ꯑꯣꯏꯅꯗꯤ ꯑꯗꯣ꯫ ꯑꯥ ꯅꯪꯗꯤ ꯀꯔꯝꯥꯏꯅ ꯍꯥꯏꯅꯤꯡꯒꯦ ꯅꯁꯥꯅ ꯁꯨꯝ ꯊꯣꯡꯈꯤꯕ ꯃꯃꯥꯡ ꯃꯃꯥꯡꯗ꯫ ꯊꯣꯡ ꯃꯌꯥꯝ ꯊꯣꯡꯉꯦꯗꯅꯀꯣ ꯎꯠꯇꯤ ꯑꯗꯨꯏ ꯃꯅꯨꯡꯗ꯫ ꯉꯁꯤꯒꯤꯁꯦ ꯑꯗꯨꯝ ꯃꯣꯏꯒꯤ ꯇꯣꯞ ꯂꯤꯁꯇ ꯑꯗꯨꯝ ꯆꯪꯉꯤ ꯍꯥꯏꯅꯤꯡꯕ꯭ꯔꯥ ꯅꯠꯇ꯭ꯔꯒ꯫ ꯀꯔꯤꯃꯥꯏꯅ ꯐꯣꯡꯗꯣꯛꯅꯤꯡꯒꯦ ꯏꯁꯥꯒꯤ ꯃꯣꯠꯁꯨ ꯈꯤꯇꯪ ꯍꯥꯏꯕꯤꯌꯨꯅꯦ ꯉꯁꯤꯒꯤ ꯌꯦꯟꯖꯥꯡ ꯎꯇꯤꯁꯤꯗ꯫
ꯑꯣ ꯑꯗꯨꯝ ꯏꯟꯖꯥꯡꯁꯦꯀꯣ ꯑꯦ ꯍꯣꯏ ꯃꯤ ꯃꯤ ꯊꯣꯡꯕ ꯇꯣꯉꯥꯟ ꯇꯣꯉꯥꯜꯂꯦꯕꯀꯣ꯫ ꯑꯗꯨꯝ ꯍꯥꯏꯕꯗꯤ ꯍꯥꯞꯄꯁꯦ ꯑꯩꯈꯣꯏ ꯎꯇꯤ ꯊꯣꯡꯕꯗ ꯑꯌꯥꯝꯕꯅ ꯍꯥꯞꯅꯔꯤꯕꯁꯦ ꯁꯣꯗꯥꯁꯦ ꯍꯞ ꯅꯩꯗꯅ ꯁꯤꯗ ꯕꯦꯒꯥꯞꯁꯦ꯫ ꯁꯣꯗ ꯕꯦꯒꯥꯞꯁꯦ ꯍꯦꯟꯕ ꯌꯥꯗꯦ ꯋꯥꯠꯄ ꯌꯥꯗꯦ ꯍꯦꯟ ꯇꯥꯔꯒꯅ ꯑꯩꯈꯣꯏꯒꯤ ꯈꯌꯥꯛꯅꯔꯒ꯫ ꯏꯁꯥ ꯁꯥꯒꯠꯄꯒꯨꯝ ꯆꯥꯕ ꯀꯥꯟꯗ ꯏꯍꯥ ꯍꯥꯕꯒꯨꯝ ꯇꯧꯗꯣꯏꯅꯦꯕ꯫ ꯋꯥꯠꯂꯒꯅ ꯑꯃꯨꯛ ꯏꯟꯁꯥꯡꯁꯦ ꯃꯍꯥꯎ ꯏꯆꯝ ꯆꯝꯃꯒ ꯍꯥꯎꯔꯣꯏꯗꯣꯏꯅꯦꯕꯀꯣ ꯑꯗꯣ ꯃꯥꯒꯤ ꯁꯨ ꯑꯩꯒꯤ ꯊꯣꯡꯗꯣꯏꯕ ꯆꯥꯡꯗꯨꯒꯤ ꯑꯗꯨꯝ ꯌꯦꯡꯉꯒ ꯑꯦ ꯁꯤꯃꯩꯗꯤ ꯌꯥꯒꯅꯤ ꯁꯤꯃꯩꯁꯤ ꯋꯥꯠꯀꯅꯤ ꯍꯥꯏꯕ ꯆꯥꯎꯧꯔꯥꯛꯄ ꯑꯃ ꯑꯩꯈꯣꯏꯒꯤ ꯏꯟꯖꯥꯡ ꯊꯨꯝ ꯊꯥꯛꯄ ꯀꯥꯟꯗ ꯂꯩꯗꯅꯀꯣ ꯑꯩ ꯊꯨꯝꯁꯦ ꯁꯨꯃꯩ ꯍꯥꯞꯄꯗꯤ ꯆꯥꯁꯨ ꯍꯥꯎꯕ ꯅꯠꯇꯦ ꯆꯝꯃꯁꯨ ꯍꯥꯎꯕ ꯅꯠꯇꯦꯗꯅ ꯑꯗꯨꯝ ꯂꯩꯗꯅ ꯑꯗꯨꯃꯥꯏꯅ ꯍꯥꯞꯄ ꯃꯥꯒꯤꯁꯤꯁꯨ ꯁꯨꯃꯥꯏꯅ ꯌꯥꯝ ꯃꯔꯨ ꯑꯣꯏꯕ ꯁꯣꯗꯥ ꯕꯩꯒꯞ ꯍꯥꯞꯄꯁꯤꯁꯨ ꯑꯗꯨꯒ ꯁꯣꯗꯥ ꯕꯩꯒꯞ ꯍꯥꯞꯄꯁꯦ ꯑꯩꯈꯣꯏꯒꯤ ꯎꯠꯇꯤ ꯊꯣꯡꯕꯁꯦ ꯌꯥꯝꯅ ꯃꯤ ꯌꯥꯝꯅ ꯇꯟꯅꯩꯁꯦ ꯀꯃꯥꯏꯅ ꯍꯥꯏꯕꯅꯣ ꯍꯥꯏꯕ ꯀꯥꯟꯗ ꯄꯥꯗꯕ ꯑꯃ ꯇꯧꯕꯁꯦ ꯌꯥꯝ ꯄꯥꯗꯒꯟꯂꯦ ꯕ ꯑꯗꯒꯤ ꯑꯩꯒꯤꯅ ꯑꯩꯗꯤ ꯉꯁꯥꯏ ꯊꯣꯡꯕꯗꯨ ꯌꯦꯡꯉꯨꯅꯦ ꯀꯨꯀꯔꯗꯁꯨ ꯊꯣꯡꯉꯦ ꯄꯥꯗꯕ ꯍꯥꯏꯁꯦ ꯄꯨꯔꯥ ꯊꯟꯅ ꯊꯣꯡꯉꯕꯅꯦꯕ ꯃꯤꯅ ꯊꯣꯡꯅꯩꯁꯦ ꯇꯪꯈꯥꯏꯒꯨꯝꯕꯗꯪ ꯊꯣꯡꯉꯒ ꯍꯥꯏꯗꯤ ꯑꯗꯨꯝ ꯀꯥꯝ ꯈꯣꯠ ꯄ ꯇꯧꯔ ꯇꯧꯔꯤꯅꯦꯕ ꯑꯩꯗꯤ ꯑꯃꯨꯛ ꯌꯥꯝ ꯋꯥꯅ ꯑꯗꯨꯗ ꯀꯥꯝꯗꯅꯕ ꯈꯣꯠꯇꯅꯕ ꯑꯗꯨ ꯀꯥꯝꯗꯅꯕ ꯑꯩ ꯀꯩꯀꯩ ꯍꯥꯞꯀꯦ ꯍꯥꯏꯕ ꯃ ꯇꯝꯗ ꯑꯩꯈꯣꯏꯒꯤ ꯊꯥꯎ ꯑꯍꯤꯡꯕ ꯑꯆꯥꯕ ꯍꯥꯏꯇꯥꯔꯦ ꯊꯥꯎ ꯑꯍꯤꯡꯕ ꯑꯩꯈꯣꯏꯒꯤ ꯗꯨꯀꯥꯟꯗ ꯐꯪꯕ ꯑꯣꯏꯔꯣ ꯑꯃꯗ ꯐꯪꯕ ꯑꯣꯏꯔꯣ ꯊꯥꯎ ꯉꯧꯗ꯭ꯔꯤꯕ ꯊꯥꯎꯁꯦ ꯈꯔ ꯍꯩꯖꯤꯟ ꯇꯥꯔꯒꯗꯤ ꯑꯩꯈꯣꯏ ꯀꯥꯝꯕꯒꯤ ꯆꯥꯡꯁꯦ ꯈꯔ ꯍꯟꯊꯅꯤꯕ ꯅꯪꯁꯨ ꯑꯗꯨꯝ ꯍꯌꯦꯡꯋꯥꯏ ꯈꯪꯉꯧꯋꯣꯕꯀꯣ ꯗꯤ ꯍꯋꯥꯏ ꯈꯪꯗꯦ ꯍꯥꯏꯗꯤ ꯀꯥꯡꯇꯛꯀꯨꯝꯕ ꯈꯪꯗꯦ ꯑꯃꯒꯨꯝꯕ ꯈꯪꯗꯦ ꯂꯩꯗꯅ ꯍꯋꯥꯏꯒꯨꯝꯕ ꯊꯣꯡꯀꯥꯟꯗꯁꯨ ꯌꯥꯝ ꯃꯥꯗꯤ ꯃꯥꯒꯤ ꯀꯩꯅꯣꯁꯤ ꯌꯥꯝꯅ ꯍꯥꯏꯗꯤ ꯀꯪꯕꯣꯟ ꯀꯥꯔꯒ ꯑꯗꯨꯝ ꯀꯥꯝ ꯀꯥꯝꯃꯒ ꯉꯝꯗꯕꯒꯤ ꯄꯣꯛꯈꯥꯏꯕꯒꯨꯝꯕ ꯑꯗꯒꯤ ꯃꯅꯤꯟꯒꯨꯝꯕ ꯌꯥꯝ ꯊꯣꯛꯄ ꯃꯍꯤꯒꯨꯝꯕ ꯌꯥꯝ ꯊꯣꯛꯄ ꯇꯧꯋꯤꯗꯅ ꯑꯁꯤ ꯐꯍꯟꯒꯦ ꯍꯥꯏꯇꯥꯔꯒꯗꯤ ꯑꯆꯥꯊꯥꯎꯁꯦ ꯑꯗꯨꯝ ꯑꯍꯤꯡꯕꯁꯦ ꯈꯔ ꯍꯥꯞꯄꯣꯕ ꯑꯗꯣꯏ ꯇꯔꯒꯗꯤ ꯑꯗꯨꯝ ꯀꯥꯝꯕ ꯀꯥ ꯀꯩꯅꯣ ꯇꯧꯕꯁꯦ ꯐꯇ꯭ꯔꯅꯦꯕꯀꯣ ꯑꯗꯣ ꯑꯩꯗꯤ ꯉꯁꯥꯏ ꯌꯥꯝ ꯋꯥ ꯋꯥꯅ ꯆꯤꯟꯅ ꯊꯣꯡꯉꯦꯕ ꯑꯩꯅ ꯍꯥꯏꯕꯗꯣ ꯑꯗꯨꯝ ꯑꯩꯗꯤ ꯏꯟꯖꯥꯡ ꯑꯃ ꯈꯔ ꯍꯥꯎꯕ ꯈꯔ ꯇꯣꯉꯥꯟꯕ ꯏꯟꯖꯥꯡ ꯑꯃ ꯊꯣꯡ ꯇꯥꯔꯗꯤ ꯑꯗꯨꯝ ꯃꯤ ꯃꯌꯥꯝꯁꯦ ꯑꯗꯨꯝ ꯄꯤꯅꯉꯥꯏ ꯀꯩꯅꯣ ꯇꯧꯕꯗꯣ ꯑꯩꯈꯣꯏ ꯈꯤꯇꯪ ꯊꯣꯡꯒꯦ ꯍꯥꯏꯇꯥꯔꯦ ꯀꯨꯀꯔ ꯃꯆꯥ ꯑꯃ ꯂꯩꯖꯩꯕ ꯑꯗꯨꯝ ꯊꯣꯡꯕ ꯌꯥꯗꯣꯏꯅꯦꯕ ꯑꯩꯗꯨꯗꯤ ꯑꯃꯨꯛ ꯁꯨꯝ ꯌꯥꯝꯗꯣꯏ ꯉꯁꯤꯗꯤ ꯎꯇꯤ ꯊꯣꯡꯉꯦꯒ ꯍꯥꯏ ꯃꯅꯝꯗꯣ ꯑꯗꯨꯝ ꯊꯣꯛꯄꯅꯦꯕ ꯎꯇꯤ ꯊꯣꯡꯕꯩ ꯇꯣꯉꯥꯟꯕ ꯃꯅꯝ ꯑꯃ ꯊꯣꯛꯄꯅꯦ ꯃꯣꯏꯁꯨ ꯎꯇꯤ ꯊꯣꯡꯉꯤ ꯃꯥꯜꯂꯦꯒ ꯍꯥꯏꯒꯅꯤ ꯃꯤꯁꯨ ꯑꯗꯨꯝ ꯆꯥꯅꯤꯡꯕ ꯐꯥꯎꯕꯗꯣ ꯑꯗꯨꯃꯥꯏꯅ ꯐꯥꯎꯔꯝꯒꯗꯕ ꯑꯗꯨꯒꯤ ꯈꯥꯜꯂꯒ ꯑꯗꯨꯝ ꯃꯌꯥꯝ ꯃꯌꯥꯝ ꯊꯣꯡꯖꯤꯜꯂꯒ ꯑꯗꯨꯝ ꯈꯔ ꯈꯔ ꯄꯤꯌꯦ ꯑꯗꯨꯒ ꯎꯇꯤ ꯊꯣꯡꯕꯗ ꯌꯥꯝ ꯃꯔꯨ ꯑꯣꯏꯔꯤꯁꯦ ꯑꯩꯈꯣꯏꯒꯤ ꯁꯪꯍꯟꯕꯁꯦ ꯑꯁꯪꯕ ꯊꯣꯡꯕ ꯀꯥꯟꯗ ꯍꯥꯏꯕꯗꯤ ꯁꯪꯗꯦꯕ ꯃꯤ ꯑꯌꯥꯝꯕꯅ ꯊꯣꯡꯕ ꯀꯥꯟꯗ ꯁꯪꯗꯕꯁꯦ ꯁꯪꯗꯕꯁꯦ ꯀꯩꯒꯤꯅꯣ ꯍꯥꯏꯕ ꯃꯇꯝꯗ ꯃꯥꯏꯁꯨ ꯃꯈꯜ ꯃꯈꯜ ꯂꯩ ꯑꯩꯈꯣꯏꯒꯤ ꯁꯣꯗꯥ ꯕꯩꯒꯞ ꯍꯥꯞꯄꯤꯁꯦ ꯁꯥꯔ ꯀꯥꯟꯗ ꯍꯥꯞꯄ ꯑꯗꯒꯤ ꯏꯪꯉꯤꯀꯥꯟꯗ ꯍꯥꯞꯄ ꯑꯗꯨꯃꯥꯏꯅ ꯂꯩꯌꯦꯕꯀꯣ ꯏꯪꯉꯤꯀꯥꯟꯗ ꯍꯥꯞꯄꯒꯅ ꯑꯗꯨꯝ ꯍꯥꯏꯗꯤ ꯈꯔ ꯍꯦꯟꯅ ꯁꯪꯕ ꯈꯣꯠꯄ ꯂꯩꯌꯦ ꯑꯗꯨꯝ ꯃꯆꯜꯕꯨꯗꯤ ꯃꯥꯅ ꯍꯥꯞꯄꯤꯗꯨꯒ ꯑꯩꯅ ꯍꯥꯞꯄꯤꯗꯨ ꯑꯗꯨꯝ ꯆꯞ ꯃꯥꯟꯅꯕꯅꯦꯕ ꯑꯗꯨꯒ ꯁꯪꯕ ꯁꯪꯗꯕ ꯂꯩꯗꯅ ꯑꯗꯒꯤ ꯆꯦꯡ ꯍꯥꯞꯅꯤꯡꯉꯦ ꯍꯋꯥꯏ ꯍꯥꯞꯅꯤꯡꯉꯦ ꯍꯥꯏꯇꯥꯔꯒꯁꯨ ꯄꯪ ꯍꯥꯞ ꯇ ꯍꯥꯞꯁꯤꯟꯕ ꯌꯥꯗꯦꯕ ꯌꯥꯝꯃꯒꯗꯤ ꯑꯃꯨꯛ ꯀꯩ ꯍꯥꯏꯅꯤ ꯑꯩꯈꯣꯏ ꯆꯒꯤꯡꯒꯤ ꯇꯥꯏꯞꯇ ꯅꯪ ꯅꯪ ꯂꯥꯎꯔꯒ ꯆꯥꯕꯗ ꯍꯥꯎꯔꯣꯏꯗꯕꯗꯣ ꯆꯥꯛ ꯆꯥꯕꯒꯤ ꯇꯥꯏꯞꯇ ꯑꯗꯨꯃꯥꯏꯅ ꯇꯧꯗꯣꯏꯅꯦꯕ ꯑꯗꯨꯒ ꯎꯇꯤ ꯊꯣꯡꯒꯦ ꯍꯥꯏꯔꯒꯅ ꯈꯔ ꯍꯟꯊꯕꯒꯨꯝꯕ ꯑꯩ ꯆꯥꯡ ꯆꯥꯡꯗꯨꯒꯤ ꯌꯥꯝ ꯀꯨꯞꯄꯦ ꯍꯥꯏꯇꯥꯔꯦ ꯎꯇꯤ ꯊꯣꯡꯕ ꯍꯥꯏꯕꯁꯦꯀꯣ ꯍꯥꯏꯗꯤ ꯃꯥꯟꯅꯗꯦꯕ ꯈꯤꯇꯪ ꯍꯦꯛ ꯇꯧꯕꯗ ꯑꯗꯨꯝ ꯁꯣꯏꯈꯤꯗꯣꯏꯅꯦꯕꯀꯣ ꯑꯗꯒꯤ ꯃꯥꯒꯤ ꯑꯗꯨꯝ ꯍꯣꯏ ꯑꯗꯨꯝ ꯍꯥꯞꯄꯀꯥꯟꯗ ꯄꯥꯡꯈꯣꯂꯥꯁꯦ ꯏꯪꯉꯤꯀꯥꯟꯗ ꯑꯣꯠ ꯄ ꯌꯥꯗꯦꯕ ꯑꯣꯠꯂꯨꯔꯗꯤ ꯂꯦꯡꯗꯣꯏꯅꯦꯕꯀꯣ ꯑꯗꯩ ꯃꯥꯁꯦ ꯈꯔ ꯈꯔ ꯁꯧꯕ ꯃꯥꯁꯦ ꯄꯠꯊꯕ ꯍꯧꯔꯛ ꯑꯦ ꯍꯥꯏꯕ ꯀꯥꯟꯗ ꯁꯨꯝ ꯑꯗꯨꯀꯥꯟꯗ ꯑꯣꯠꯇꯣꯏꯅꯦ ꯑꯗꯨꯝ ꯈꯔ ꯈꯪꯖꯤꯜꯂꯣ ꯍꯥꯏꯕ ꯋꯥꯅꯦꯕꯀꯣ ꯑꯩ ꯅꯉꯣꯟ ꯇꯥꯏꯔꯤꯁꯦ ꯑꯗꯨꯃꯥꯏꯅ ꯇꯧꯔꯒ ꯈꯤꯇꯪ ꯃꯨꯜꯂꯛꯄ ꯀꯥꯟꯗ ꯗꯨꯝ ꯑꯣꯠꯄ ꯈꯣꯠꯄ ꯇꯧꯕ ꯍꯧꯕ ꯌꯥꯔꯦꯕꯀꯣ ꯏꯪꯉꯤꯀꯥꯟꯗ ꯑꯣꯠ ꯂꯨꯔꯗꯤ ꯂꯦꯡꯗꯣꯏꯅꯦꯕꯀꯣ ꯑꯩꯅ ꯌꯥꯝꯅ ꯍꯔꯥꯎꯕ ꯍꯥꯏꯇꯥꯥꯔꯒꯗꯤ ꯉꯁꯤꯗꯣ ꯑꯗꯨꯝ ꯑꯩꯅ ꯌꯥꯝ ꯄꯥꯝꯖꯅ ꯁꯪꯍꯟꯅꯤꯡꯕ ꯃꯑꯣꯡꯗꯣ ꯑꯗꯨꯃꯥꯏꯅ ꯁꯪꯕꯗꯣ ꯇꯥꯏꯌꯦꯕꯀꯣ ꯑꯗꯣ ꯈꯤꯇꯪ ꯅꯨꯡꯉꯥꯏ ꯇꯕ ꯍꯥꯏ ꯇꯥꯔꯒꯅ ꯑꯩꯒꯤ ꯉꯁꯥꯏꯒꯤ ꯆꯦꯡꯒ ꯍꯋꯥꯏꯒꯗꯣ ꯈꯤꯇꯪ ꯌꯥꯝꯕ ꯑꯩ ꯉꯁꯤꯗꯣ ꯀꯥꯎꯗꯅ ꯅꯍꯥꯟꯈꯩꯗꯤ ꯍꯋꯥꯏ ꯀꯥꯡꯇꯛ ꯑꯗꯨꯝ ꯍꯥꯞꯄꯅꯦꯕꯀꯣ ꯑꯗꯨ ꯃꯐꯣꯟꯒꯤ ꯁꯔꯨꯛꯇꯣ ꯑꯗꯨꯝ ꯑꯣꯏꯔꯒ ꯑꯗꯨꯝ ꯈꯔ ꯅꯪꯕ ꯑꯣꯏꯕꯗꯨ ꯑꯣꯏꯒꯗꯕꯅꯦꯕ ꯉꯁꯤꯁꯤꯅ ꯑꯃꯨꯛ ꯑꯗꯣ ꯑꯩ ꯍꯋꯥꯏ ꯀꯥꯡꯥꯡꯗꯨꯗꯣ ꯍꯣꯕꯦ ꯍꯣꯕꯦ ꯇꯧꯕꯒꯤ ꯍꯥꯏꯗꯤ ꯍꯥꯞꯍꯧꯗ꯭ꯔꯦꯕ ꯑꯗꯩ ꯏꯃꯥꯟꯅꯕ ꯑꯃꯁꯨ ꯄꯤꯖꯅꯤꯡꯕ ꯇꯧꯕ ꯑꯗꯩ ꯑꯩꯈꯣꯏ ꯃꯥꯅ ꯆꯥꯝꯕꯗ ꯀꯨꯏꯅ ꯆꯥꯝꯃ ꯂꯩ ꯖꯔꯕꯒꯤ ꯑꯗꯗꯒꯤ ꯑꯩꯅ ꯑꯃꯨꯛ ꯁꯦꯠꯠꯇꯣꯛ ꯆꯦꯠꯟ ꯇꯧꯔꯒ ꯍꯥꯏꯗꯤ ꯃꯛ ꯃꯒꯨꯝ ꯍꯥꯞꯄꯁꯨ ꯇꯣꯏꯕ ꯈꯣꯠꯄ ꯑꯣꯣꯠꯄ ꯀꯥꯟꯗ ꯇꯣꯏꯕ ꯋꯥꯕꯒꯤꯀꯣ ꯑꯗꯨꯃꯨꯛ ꯁꯦꯠꯇꯅ ꯈꯣꯠꯇꯅ ꯑꯗꯒꯤ ꯃꯔꯣꯏꯁꯤꯁꯨ ꯆꯥꯝꯃꯗꯪ ꯄꯤꯔꯛꯄꯒꯤ ꯑꯩꯅ ꯑꯃꯨꯛ ꯁꯣꯏꯕ ꯈꯣꯠꯄ ꯑꯗꯗꯒꯤ ꯁꯤꯤꯗꯧ ꯆꯨꯝꯅ ꯑꯃꯨꯛ ꯁꯦꯝꯕ ꯈꯣꯠꯄ ꯇꯧꯔ ꯂꯩꯔꯤ ꯀꯥꯏꯅ ꯈꯤꯇꯪ ꯊꯦꯡꯗꯣꯛꯈꯤꯕꯒꯤ ꯑꯗꯨꯝ ꯍꯥꯊꯨ ꯍꯥꯊꯨ ꯇꯧꯈ꯭ꯔꯦꯕꯀꯣ ꯑꯗꯨꯝ ꯑꯩ ꯃꯤꯁꯨ ꯅꯪꯅꯕ ꯃꯨꯗ ꯇꯧꯈꯤꯕꯒꯤ ꯑꯗꯨꯝ ꯈꯤꯇꯪ ꯂꯥꯡꯈ꯭ꯔꯦ ꯑꯗꯨ ꯈꯤꯪꯒ ꯁꯣꯜꯂꯒ ꯑꯩꯈꯣꯏꯅ ꯆꯥꯕ ꯀꯥꯟꯗ ꯌꯥꯝ ꯍꯥꯎꯕ ꯑꯃ ꯑꯣꯏꯕꯗꯣ ꯑꯗꯨꯃꯥꯏꯅꯗꯤ ꯑꯣꯏꯌꯦ ꯑꯗꯨꯝ ꯑꯩꯅ ꯈꯤꯇꯪ ꯅꯨꯡꯉꯥꯏꯇꯕ ꯍꯥꯏꯇꯥꯔꯦ ꯃꯍꯤ ꯂꯥꯡꯕꯗꯣ ꯑꯗꯣ ꯌꯥꯝ ꯄꯦꯟꯖꯕ ꯍꯥꯏꯇꯥꯥꯔꯗꯤ ꯌꯥꯝ ꯁꯪꯅ ꯄꯨꯊꯣꯛꯄ ꯉꯝꯕꯗꯣ ꯑꯗꯨꯏꯗꯣ ꯑꯣꯏꯔꯦ ꯉꯁꯤꯒꯤꯗꯤ
ꯑꯣ ꯍꯣꯏꯗ ꯑꯗꯨꯕꯨꯗꯤ ꯀꯩꯁꯨ ꯀꯥꯏꯗꯦꯗ ꯍꯥꯏꯕꯗꯤ ꯑꯗꯨꯝ ꯍꯥꯎꯕꯗꯤ ꯑꯗꯨꯝ ꯍꯥꯎꯈ꯭ꯔꯕꯅꯤꯅꯀꯣ ꯑꯗꯨ ꯍꯥꯏꯔꯒꯅ ꯉꯁꯤꯒꯤ ꯀꯩꯅꯣ ꯉꯁꯤꯁꯦ ꯂꯩꯍꯥꯎ ꯀꯟꯅꯕ ꯅꯨꯃꯤꯠ ꯇꯥꯏ ꯍꯥꯏꯕ꯭ꯔꯥ ꯑꯗꯨꯃꯥꯏꯅ ꯍꯥꯏꯞ ꯍꯥꯏꯕꯅꯦꯕꯀꯣ ꯑꯗꯨꯒꯤ ꯂꯩꯥꯏꯍꯥꯎꯁꯦ ꯍꯦꯛꯄ ꯆꯠꯄꯅꯦ ꯉꯁꯥꯏ ꯏꯃꯥꯟꯅꯕ ꯑꯃꯒ ꯑꯗꯣ ꯂꯩꯍꯥꯎꯁꯦ ꯑꯗꯨꯝ ꯑꯩꯈꯣꯏꯅ ꯍꯦꯛꯄ ꯆꯠꯄ ꯃꯐꯝꯁꯦ ꯂꯩꯍꯥꯎ ꯃꯈꯜꯁꯦ ꯑꯃ ꯑꯅꯤ ꯑꯍꯨꯝ ꯑꯍꯨꯝꯒꯤ ꯆꯥꯡ ꯑꯗꯨꯃꯥꯏꯅ ꯂꯩꯕ ꯃꯥꯜꯂꯦꯀꯣ ꯑꯗꯣ ꯉꯁꯥꯏꯁꯦ ꯃꯆꯨ ꯌꯥꯝ ꯐꯖꯕ ꯂꯩꯍꯥꯎꯅꯦꯕꯀꯣ ꯀꯣ ꯍꯥꯏꯕꯗꯤ ꯀꯩꯅꯣ ꯀꯣꯝꯂꯥ ꯃꯆꯨꯗ ꯀꯣꯝꯂꯥ ꯃꯆꯨ ꯑꯣꯏꯕ ꯁꯟꯃꯥ ꯂꯩꯍꯥꯎꯕ ꯍꯥꯏꯅꯕꯗꯨꯀꯣ ꯁꯨꯝ ꯑꯩꯈꯣꯏ ꯀꯩꯅꯣꯗ ꯍꯥꯏꯔꯗꯤ ꯑꯗꯨꯃꯥꯏꯅ ꯑꯣꯏꯕ ꯂꯩꯍꯥꯎꯁꯤꯅ ꯌꯥꯝ ꯁꯥꯠꯂꯝꯗ꯭ꯔꯦꯕꯀꯣ ꯉꯁꯤꯗꯤ ꯈꯪꯗꯦ ꯃꯤꯅ ꯑꯗꯨꯝ ꯍꯦꯛꯅꯕꯩꯔꯥ ꯀꯩꯒꯤꯅꯣ ꯑꯗꯒꯤ ꯁꯥꯠꯄ ꯈꯔꯗꯁꯨ ꯃꯊꯛ ꯈꯛꯇ ꯌꯥꯝ ꯑꯣꯏꯕꯀꯣ ꯑꯗꯨꯒꯤ ꯑꯗꯨꯏꯗꯨꯅ ꯑꯅꯤꯈꯛꯇꯪ ꯍꯦꯛꯑꯦꯕꯀꯣ ꯑꯗꯨꯒ ꯑꯇꯣꯞꯄ ꯂꯩꯍꯥꯎ ꯃꯈꯩꯁꯤꯁꯨ ꯅꯍꯥꯟꯗꯒꯤꯩ ꯑꯩꯈꯣꯏꯅ ꯍꯦꯛꯄ ꯃꯐꯝ ꯃꯐꯝ ꯁꯨꯝ ꯌꯦꯡꯉꯨꯀꯥꯟꯗ ꯑꯗꯨꯝ ꯈꯤꯇꯪ ꯇꯥꯔꯝꯕꯗꯣ ꯑꯗꯨꯝ ꯃꯤꯅ ꯍꯦꯛꯅꯕ ꯀꯩꯀꯥꯗꯤ ꯃꯥꯜꯂꯦꯕꯀꯣ ꯑꯗꯣ ꯑꯗꯨꯝ ꯑꯩꯈꯣꯏꯁꯨ ꯍꯦꯛꯄ ꯌꯥꯕ ꯈꯔ ꯍꯦꯛꯑꯦ ꯑꯗꯒꯤ ꯅꯣꯡ ꯇꯥꯔꯛꯄꯗꯒꯤ ꯑꯗꯨꯝ ꯅꯣꯡ ꯊꯨꯞꯄꯦ ꯑꯗꯩ ꯑꯃꯨꯛ ꯃꯐꯝ ꯑꯃꯗ ꯑꯃꯨꯛ ꯌꯦꯡꯉꯦ ꯍꯥꯏꯕꯗꯤ ꯉꯁꯥꯏ ꯑꯩꯈꯣꯏꯅ ꯍꯦꯛꯛꯅꯤꯡꯉꯤꯕ ꯆꯥꯡꯁꯤꯦ ꯌꯧꯗꯕꯒꯤ ꯍꯥꯏ ꯇꯥꯔꯦꯀꯣ ꯑꯗꯣ ꯑꯗꯨꯃꯥꯏꯅ ꯇꯧꯔꯒ ꯃꯐꯝ ꯑꯃꯗ ꯑꯃꯨꯛ ꯊꯨꯞꯄꯦ ꯅꯣꯡ ꯆꯨꯅ ꯆꯨꯔ ꯈꯤꯇꯪ ꯈꯤꯇꯪ ꯆ ꯇꯨꯕ ꯃꯇꯝꯁꯨ ꯑꯣꯏꯕꯒꯤ ꯑꯗꯨꯝ ꯍꯥꯏꯕꯗꯤ ꯍꯦꯛꯄꯁꯦ ꯈꯔ ꯍꯦꯛꯑꯦ ꯑꯗꯣ ꯑꯩꯈꯣꯏꯅ ꯍꯦꯛꯀꯦꯅ ꯈꯜꯂꯨꯔꯤꯕ ꯆꯥꯡꯗꯣ ꯑꯗꯨꯃꯛꯇꯤ ꯌꯧꯗꯕꯒꯤ ꯇꯥꯏꯞꯇ ꯇꯧꯋꯦꯕꯀꯣ ꯑꯗꯨꯒꯤꯗꯣ ꯑꯗꯨꯃꯥꯏꯅ ꯇꯧꯋꯤ ꯑꯩꯈꯣꯏꯗꯤ ꯉꯁꯤ ꯂꯩꯍꯥꯎꯗꯣ ꯑꯗꯨꯒ ꯀꯠꯄꯕꯨꯗꯤ ꯈꯤꯇꯪ ꯈꯤꯇꯪ ꯑꯗꯨꯝ ꯀꯩꯅꯣ ꯇꯧꯃꯤꯟꯅꯔꯒ ꯀꯠꯂꯦꯕꯀꯣ ꯑꯩꯈꯣꯏꯁꯨ ꯑꯩꯁꯨ ꯈꯔ ꯄꯣꯔꯛꯑꯦ ꯑꯗ ꯃꯥꯁꯨ ꯈꯔ ꯂꯥꯍꯧꯔꯦ ꯑꯗꯨꯃꯥꯏꯅ ꯇꯧꯔ ꯀꯠꯂꯦ ꯑꯗꯣ ꯅꯣꯏꯗꯤ ꯉꯁꯤ ꯂꯩꯍꯥꯎ ꯀꯠꯄ ꯈꯣꯠꯄ ꯇꯧꯕꯒꯤ ꯀꯩꯅꯣꯁꯦ ꯈꯪꯕ꯭ꯔꯥ ꯅꯠꯇ꯭ꯔꯒ ꯂꯩꯍꯥꯎ ꯀꯠꯄ ꯈꯣꯠꯄ ꯇꯧꯈꯤꯕ꯭ꯔꯥ ꯑꯗꯨꯝ ꯂꯩꯍꯥꯎ ꯐꯪꯕ꯭ꯔꯥ ꯀꯃꯥꯏꯅ ꯇꯧꯒꯦ ꯉꯁꯤꯕꯨ ꯅꯪꯗꯤ
ꯍꯣꯏ ꯐꯪꯉꯦ ꯂꯩꯍꯥꯎꯗꯣꯀꯣ ꯑꯗꯨ ꯇꯥꯔꯁꯨ ꯑꯩꯅ ꯄꯥꯝꯕ ꯂꯩꯍꯥꯎ ꯑꯗꯒꯤ ꯃꯆꯤꯛ ꯈꯜꯂꯨꯕꯗꯣ ꯑꯗꯣ ꯉꯁꯤ ꯌꯥꯝ ꯅꯨꯡꯉꯥꯏꯇꯕ ꯑꯃꯅꯀꯣ ꯑꯩꯈꯣꯏ ꯀꯀꯥ ꯥꯒꯤ ꯑꯃ ꯃꯃꯥꯟꯅꯕ ꯑꯃ ꯍꯥꯏꯇꯥꯥꯔꯦ ꯑꯗ ꯍꯧꯒꯠꯄꯒꯤ ꯅꯨꯃꯤꯠ ꯉꯁꯤ ꯆꯠꯅꯕꯤ ꯆꯠꯅ
ꯆꯠꯣ ꯐ ꯆ
ꯅꯦꯕꯀꯣ ꯑꯗꯨꯏ ꯅꯠꯇꯕ ꯃꯣꯏ ꯇꯣꯉꯥꯟꯅ ꯂꯥꯏ ꯈꯨꯔꯨꯝꯕꯒꯤ ꯑꯃꯈꯛ ꯇꯣꯉꯥꯟꯅ ꯂꯥꯏ ꯈꯨꯔꯨꯝꯖꯕꯒꯤ ꯂꯥꯏꯍꯥꯎ ꯍꯧꯖꯤꯛꯀꯤ ꯑꯉꯥꯡꯕꯁꯦ ꯇꯔꯦꯠ ꯆꯪꯒꯅꯤ ꯑꯗꯨꯃꯥꯏꯅ ꯍꯥꯏꯕꯖꯥꯠꯅꯤ ꯠ ꯅꯤꯄꯥꯟ ꯆꯪꯒꯅꯤ ꯍꯥꯏꯕꯗꯅꯦ ꯑꯗꯨꯗ ꯑꯩꯁꯦ ꯑꯗꯨꯅ ꯌꯥꯝꯃꯣꯏ ꯑꯗꯨꯗ ꯑꯩꯅ ꯑꯗꯨꯝ ꯀꯀꯥꯗꯣ ꯐꯪꯅꯕ ꯊꯤꯔꯛꯀꯦ ꯈꯣꯠꯛꯀꯦ ꯑꯩꯅ ꯁꯨꯝ ꯍꯧꯔꯝꯒꯅꯤ ꯁꯥꯠꯂꯝꯒꯅꯤ ꯈꯟꯕꯩ ꯑꯗꯨꯃꯥꯏꯅ ꯊꯥꯖꯕ ꯄꯤꯔꯝꯃꯒ ꯆꯠꯄꯅꯦꯕ ꯑꯗꯨꯒ
ꯎꯝ ꯇꯥꯔꯕꯣ ꯇꯥꯅꯕ ꯇꯧꯔꯛꯑꯣ
ꯏꯁꯥꯗ ꯈꯤꯇꯪ ꯍꯥꯏ ꯅꯨꯡꯉꯥꯏꯇꯕ ꯐꯥꯎꯕꯗꯣ ꯑꯗꯨꯃꯥꯏꯅ ꯐꯥꯎꯋꯦ ꯑꯩꯅ ꯑꯩꯅ ꯊꯥꯖꯕ ꯊꯅꯝꯃꯒ ꯂꯩꯍꯥꯎꯗꯨ ꯄꯤꯕ ꯉꯝꯗ꯭ꯔꯦꯀꯣꯒ ꯍꯥꯏꯔ ꯈꯟꯕꯗꯣ ꯍꯣꯏ ꯑꯗꯨꯝ ꯑꯩꯈꯣꯏꯅꯍꯥꯟꯋꯥꯏ ꯑꯩꯈꯣꯏꯅ ꯑꯉꯥꯡ ꯑꯣꯏꯔꯤꯉꯩ ꯃꯇꯝꯗꯗꯤ ꯆꯤꯡꯗ ꯆꯠꯂꯒ ꯂꯩꯍꯥꯎ ꯀꯩꯀꯩꯁꯨ ꯑꯗꯨꯝ ꯃꯥꯥꯍꯥꯗꯦꯕ ꯂꯩꯕꯗꯨꯗ ꯑꯩꯈꯣꯏꯒꯤ ꯁꯪꯒꯣꯝ ꯍꯩꯗꯅ ꯑꯗꯩ ꯀꯩꯅꯣ ꯇꯧꯗꯅ ꯑꯩꯈꯣꯏ ꯄꯕꯦꯝ ꯃꯣꯏ ꯑꯗꯩ ꯑꯩꯈꯣꯏ ꯆꯦꯍꯣꯏ ꯃꯣꯏꯅ ꯀꯩꯅꯣ ꯇꯧꯔꯤ ꯀꯥꯟꯗ ꯀꯣ ꯈꯔ ꯏꯟꯈꯠꯂꯛꯄ ꯈꯤ ꯍꯥꯏꯇꯥꯔꯦ ꯑꯗꯨꯒꯨꯝꯕꯗꯨ ꯇꯧꯔꯝꯃꯦ ꯑꯗꯣ ꯍꯧꯖꯤꯛꯀꯥꯟꯗꯤ ꯑꯗꯨꯒꯨꯝꯕꯗꯨ ꯀꯥꯏꯅ ꯇꯧꯗ꯭ꯔꯦ ꯍꯥꯏꯕꯗꯤ ꯀꯩꯒꯤꯅꯣ ꯍꯥꯏꯕ ꯃꯇꯝꯗ ꯑꯗꯨꯝ ꯑꯗꯨꯝ ꯑꯩꯈꯣꯏꯁꯨ ꯑꯩꯈꯣꯏ ꯃꯥꯁꯨ ꯉꯥꯏꯔꯦꯅ ꯃꯣꯏꯗꯤ ꯑꯍꯟ ꯑꯣꯏꯁꯤꯜꯂꯛꯑꯅꯤꯅ ꯆꯤꯡ ꯀꯥꯅ ꯈꯣꯠꯄ ꯇꯧꯕꯗꯨ ꯉꯝꯗꯕꯅꯤ ꯑꯗꯨꯝ ꯁꯤꯗꯩ ꯂꯥꯞꯅ ꯈꯨꯔꯨꯝꯃꯁꯨ ꯆꯞ ꯃꯥꯟꯅꯩꯅ ꯇꯧꯔꯒ ꯑꯗꯨꯃꯥꯏꯅ ꯈꯨꯔꯨꯝꯃꯦ ꯉꯁꯥꯏ ꯂꯩꯍꯥꯎ ꯈꯔ ꯍꯦꯛꯂꯛꯑꯦ ꯂꯩꯍꯥꯎ ꯈꯔ ꯍꯦꯛꯂꯛꯄꯅꯤꯅ ꯑꯩꯈꯣꯏ ꯏꯃꯨꯡ ꯃꯈꯩꯗꯣ ꯑꯩꯈꯣꯏ ꯆꯤꯆꯦ ꯍꯣꯏ ꯈꯔ ꯄꯤꯔꯝꯃꯦ ꯑꯩꯈꯣꯏꯒꯤ ꯑꯩꯈꯣꯏ ꯏꯕꯨꯡꯍꯣꯏ ꯈꯔ ꯄꯤꯔꯝꯃꯦ ꯑꯩꯈꯣꯏ ꯁꯪꯅꯕ ꯃꯝꯆꯥꯕ ꯍꫭꯏ ꯀꯠꯂꯦ ꯑꯗꯒꯤ ꯑꯩꯈꯣꯏꯁꯨ ꯑꯗꯨꯝ ꯀꯠꯂꯦ ꯑꯩꯈꯣꯏꯗ ꯑꯍꯨꯝ ꯃꯔꯤ ꯏꯃꯨꯡ ꯃꯔꯤ ꯃꯉꯥ ꯌꯦꯟꯅꯒꯤ ꯀꯥꯟꯗ ꯀꯩꯁꯨ ꯌꯥꯝ ꯊꯨꯡꯉꯧꯕ ꯑꯣꯏꯗꯦꯕꯀꯣ ꯑꯗꯨꯝ ꯈꯔ ꯈꯔꯗꯤ ꯑꯗꯨꯝ ꯃꯄꯨꯡ ꯐꯥꯅ ꯀꯠꯄ ꯍꯥꯏꯕꯗꯤ ꯑꯗꯨꯝ ꯑꯣꯏꯈ꯭ꯔꯦꯕꯀꯣ ꯑꯗꯨꯝ ꯅꯤꯡꯁꯤꯡꯉꯤꯗ ꯍꯥꯏꯕꯗꯤ ꯏꯉꯥꯒꯤ ꯇꯔꯥꯃꯔꯤꯅꯤ ꯄꯥꯟꯕꯁꯦ ꯑꯁꯤ ꯁꯤ ꯅꯨꯃꯤꯠꯁꯤꯗ ꯂꯩꯍꯥꯎ ꯀꯥꯠ ꯄ ꯇꯥꯏꯌꯦ ꯑꯗꯨꯝ ꯈꯪꯉꯦꯕꯀꯣ ꯑꯗꯨꯝ ꯑꯥꯏꯟꯗꯒꯤ ꯑꯗꯨꯝ ꯈꯪꯉ ꯂꯥꯛꯄ ꯑꯗꯨꯃꯥꯏꯅ ꯑꯣꯏꯌꯦ ꯑꯗꯣ ꯉꯁꯤꯁꯦ ꯅꯣꯡ ꯃꯪꯕꯒꯤꯅꯦ ꯊꯥꯖꯦ ꯐꯖꯅ ꯊꯣꯛꯇꯕ ꯋꯥꯅꯦꯕ ꯊꯥꯖꯦ ꯐꯖꯅ ꯊꯣꯛꯑꯗꯤ ꯌꯥꯝ ꯐꯖꯒꯗꯝꯕꯅꯤ ꯏꯉꯥꯒꯤ ꯄꯨꯔꯅꯤꯃꯥ ꯍꯥꯏꯅ ꯊꯧꯑꯣꯏꯅ ꯃꯤꯅ ꯍꯥꯏꯅꯔꯤꯅꯦꯕꯀꯣ ꯐꯖꯕꯒꯤ ꯊꯥꯁꯦ ꯃꯄꯥꯟ ꯂꯩꯇꯕꯒꯤꯀꯣ ꯑꯗꯣ ꯉꯁꯤꯗꯤ ꯎꯕ ꯐꯪꯗꯕꯁꯦ ꯌꯥꯝ ꯅꯨꯡꯉꯥꯏꯇꯦ
ꯑꯣ ꯑꯗꯨꯕꯨꯗꯤ ꯍꯣꯏ ꯑꯩꯈꯣꯏꯁꯨ ꯑꯗꯨꯝ ꯍꯥꯏꯕꯗꯤꯅꯦ ꯀꯠꯄ ꯈꯣꯠꯄ ꯇꯧꯕꯁꯦ ꯆꯤꯡ ꯀꯥꯗꯅ ꯈꯣꯠꯇꯅ ꯇꯧꯕꯗꯣ ꯀꯩꯁꯨ ꯉꯝꯅꯗ꯭ꯔꯦꯕꯀꯣ ꯑꯗꯨꯅ ꯀꯠꯄꯕꯨꯗꯤ ꯑꯗꯨꯝ ꯑꯗꯨꯝ ꯑꯩꯈꯣꯏꯒꯤ ꯑꯗꯨꯝ ꯁꯤꯕꯒꯤ ꯃꯨꯔꯇꯤ ꯃꯆꯥ ꯑꯃ ꯑꯗꯨꯝ ꯂꯥꯛ ꯆꯌꯦꯕꯀꯣ ꯑꯗꯨ ꯑꯗꯨꯗ ꯑꯗꯨꯝ ꯌꯨꯝꯗ ꯑꯗꯨꯝ ꯁꯝꯖꯤꯜꯂꯦ ꯀꯠꯂꯦ ꯑꯗꯨꯒ ꯍꯣꯏ ꯑꯗꯨꯃꯥꯏꯅ ꯑꯗꯨꯝ ꯀꯠꯈ꯭ꯔꯦ ꯂꯥꯏ ꯈꯨꯔꯨꯝꯕꯝ ꯊꯣꯛꯄ ꯈꯔ ꯑꯗꯨꯝ ꯂꯥꯞꯅ ꯈꯨꯔꯨꯝꯃꯒ ꯆꯤꯡꯕꯛꯇ ꯌꯧꯔꯨꯗ꯭ꯔꯒꯁꯨꯀꯣ ꯍꯣꯏ ꯑꯗꯣ ꯉꯁꯤꯁꯦ ꯅꯣꯡꯁꯨ ꯃꯪꯕꯒꯤ ꯑꯣꯏꯔꯝꯕꯁꯨ ꯌꯥꯏ ꯑꯗꯨꯝ ꯑꯗꯣ ꯄꯨꯔꯅꯤꯃꯥ ꯅꯨꯃꯤꯠꯅꯤꯅ ꯑꯩꯅ ꯈꯟꯕꯗ ꯉꯥꯏꯍꯥꯛꯇꯪ ꯂꯩꯔꯒ ꯑꯣꯏꯔꯒꯁꯨ ꯎꯗꯤ ꯎꯔꯛꯀꯗꯕ ꯃꯥꯜꯂꯦ ꯑꯗꯣ ꯊꯕꯥꯔꯣꯝꯗ ꯌꯦꯡꯕꯤꯌꯣ ꯑꯗꯨ ꯃꯅꯥꯛꯇ ꯑꯗꯨꯝ ꯂꯩꯕꯅꯦ ꯊꯥꯕꯜꯁꯦꯀꯣ ꯑꯗꯨꯅ ꯊꯥꯖꯗꯣ ꯃꯥꯏ ꯃꯅꯥꯛꯇ ꯌꯦꯡꯉꯒꯗꯤ ꯍꯦꯟꯅ ꯎꯕꯁꯨ ꯌꯥꯏ ꯑꯇꯣꯞꯄꯗ ꯌꯦꯡꯂꯉꯨꯔꯒꯗꯤ ꯊꯦꯡꯅꯍꯧꯗꯕꯁꯨ ꯌꯥꯏꯕꯀꯣ ꯑꯗꯨꯒꯤ ꯁꯨꯝ ꯍꯥꯏꯖꯕꯅꯦ ꯑꯩꯅ ꯌꯥꯝ ꯈꯪ ꯍꯩꯗꯅ ꯇꯥꯛꯆꯕꯗꯤ ꯅꯠꯇꯦ ꯎꯅꯤꯡꯉꯒꯗꯤ ꯍꯣꯔꯦꯟ ꯊꯕꯥ ꯂꯩꯕ ꯁꯣꯝ ꯁꯥꯏꯠꯁꯤꯗ ꯑꯗꯨꯝ ꯌꯦꯡꯕꯤꯌꯣꯕꯀꯣ ꯑꯗꯨꯗꯨꯗ
ꯍꯣꯏ ꯐꯔꯦ ꯐꯔꯦ ꯑꯗꯨꯗꯤ ꯑꯩꯁꯨ ꯀꯣ ꯆꯥꯛ ꯏꯁꯤꯡ ꯑꯃꯇ ꯂꯣꯏꯖꯤꯜꯂꯨꯒꯤꯒꯦ ꯑꯗꯨꯒ ꯆꯥꯅꯕ ꯇꯧꯔꯨꯒꯤꯒꯦꯀꯣ ꯊꯦꯡꯒꯔ ꯖꯨ ꯅꯨꯡꯉꯥꯏꯇꯦ ꯃꯩꯁꯨ ꯃꯨꯟꯈ꯭ꯔꯦ ꯇꯧꯔꯤꯁꯦ ꯕꯦꯔꯥꯅꯤ ꯇꯧꯖꯦ ꯊꯝꯃꯒꯦꯀꯣ ꯑꯗꯨꯗꯤ
ꯍꯣ ꯍꯣ ꯍꯣ ꯆꯥꯛ ꯊꯦꯡꯅ ꯆꯥꯕꯗꯁꯨ ꯍꯦꯛ ꯅꯨꯡꯉꯥꯏꯇꯦ ꯆꯥꯊꯣꯛꯅꯕ ꯇꯧꯔꯣ ꯑꯗꯨꯒ ꯌꯦꯡꯉꯣ ꯃꯑꯣꯡ ꯍꯣ ꯍꯣ ꯐꯔꯦ ꯐꯔꯦ ꯊꯝꯃꯒꯦ ꯊꯝꯃꯒꯦ